ꯍꯜꯂꯣ
ꯇ ꯂ
ꯇꯥꯏꯌꯦ ꯇꯥꯏꯌꯦ ꯅꯪ ꯇꯥꯕ꯭ꯔꯣ
ꯇꯣ ꯄꯒꯤ ꯀꯩꯅꯣ ꯆꯥꯛ ꯆꯥꯔꯕꯣ
ꯆꯔꯦ ꯅꯪ ꯆꯥꯔꯕꯣ ꯑꯩ ꯏꯔꯣꯝꯕ ꯆꯥꯏ ꯑꯩ ꯏꯔꯣꯝꯕꯁꯦ ꯅꯪ
ꯑꯣ ꯑꯣ ꯑꯣ
ꯎ
ꯑꯩ ꯇꯔꯦ ꯉꯁꯤ ꯀꯃꯥꯏꯅ ꯇꯧꯔꯤꯒꯦ ꯂꯩꯔꯤꯕ ꯅꯨꯡꯉꯥꯏꯅ ꯀꯃꯥꯏꯅ ꯇꯧꯔꯤꯒꯦ
ꯑꯁ ꯅꯨꯡꯉꯥꯏꯌꯦ ꯅꯨꯡꯉꯥꯏꯇꯦ ꯈꯪ ꯀꯦ
ꯈꯪꯗꯦꯉꯣ ꯑꯩꯈꯣꯏ ꯁꯣꯂꯣꯝꯒꯤ ꯅꯦꯠꯋꯥꯛꯁꯦ ꯖꯤꯑꯣꯒꯤ ꯅꯦꯋꯥꯛꯁꯦ ꯌꯥꯝ ꯅꯨꯡꯉꯥꯏ ꯉꯁꯤ ꯉꯔꯥꯡ ꯍꯞꯇꯥꯃꯨꯛ ꯁꯨꯔꯛꯑꯦ ꯑꯩꯈꯣꯏꯁꯤꯒꯤ ꯑꯩꯈꯣꯏ ꯅꯦꯠꯋꯛ ꯁꯨꯝ ꯂꯩꯗꯅ ꯃꯅꯤꯄꯨꯔꯒꯤ ꯀꯔꯤꯗꯣ ꯑꯩꯩ ꯑꯝꯕꯥꯅꯤ ꯑꯣꯏꯅ ꯑꯩꯈꯣꯏꯒꯤ ꯅꯦꯠꯋꯥꯛꯁꯦ ꯃꯣꯏꯒꯤ ꯑꯩꯈꯣꯏ ꯌꯥꯏꯔꯤꯄꯣꯛꯂꯣꯝꯗ ꯑꯥ ꯀꯩ ꯇꯧꯗ꯭ꯔꯤꯕ ꯑꯦ ꯎ ꯑꯝꯗ ꯂꯥꯏꯁꯦ ꯄꯥꯡꯉ ꯇꯤꯡ ꯇꯤꯡꯉꯛꯇꯕ ꯍꯥꯏꯇꯥꯔꯦ
ꯎꯝ
ꯍꯟꯗꯛ ꯃꯔꯛꯁꯦ ꯂꯩꯕꯥꯛ ꯃꯅꯨꯡꯗ ꯍꯨꯠꯂ ꯍꯨꯠꯂꯒ ꯃꯣꯏꯁꯦ ꯂꯩꯀꯥꯏ ꯂꯩꯀꯥꯏꯒꯤ ꯑꯩꯈꯣꯏꯒꯤ ꯀꯔꯤ ꯂꯩꯗꯅ ꯑꯥ ꯃꯥ ꯋꯥꯌꯥꯔ ꯇꯤꯡꯕꯗꯣ ꯀꯔꯤ ꯍꯥꯏꯅꯤ ꯀꯩ ꯍꯥꯏꯗꯣꯏꯅꯣ ꯔꯨꯗ ꯔꯨ ꯇꯥ ꯇꯤꯡꯉꯛꯄꯗꯣ
ꯎꯪ
ꯑꯗꯨ ꯑꯗꯨ ꯑꯣꯏꯕꯒꯤꯀꯣ ꯅꯦꯠꯋꯥꯛꯁꯦ ꯈꯤꯇꯪ ꯅꯨꯡꯉꯥꯏꯕ ꯋꯥꯠꯂꯦ ꯊꯥꯖꯗꯅꯥ ꯐꯣꯟ ꯇꯧꯔꯛꯄꯒꯤ ꯇꯥꯔꯦ
ꯑꯥ
ꯑꯥ
ꯎꯝ
ꯀꯤ
ꯏ ꯆꯥꯗꯔꯤ ꯏꯔꯣꯝꯕ ꯆꯥꯏꯌꯦ ꯉꯁꯤꯗꯤ
ꯑꯣ ꯀꯩ ꯀꯩ ꯀꯩ ꯃꯊ ꯀꯃꯥ ꯀꯩ ꯀꯩ ꯏꯟꯖꯥꯡ ꯍꯥꯏꯗꯤ ꯃꯆꯟꯅꯣ
ꯎꯝ ꯀꯩꯅꯣ ꯑꯣꯏꯔꯣꯜꯂꯦ ꯁꯣꯏꯕꯨꯝ ꯑꯃꯝꯕꯤꯔꯣꯜꯂꯦ ꯄꯥꯐꯣꯔ ꯑꯝ ꯇꯥꯎꯔꯦ ꯃꯪꯒꯟ ꯑꯝ ꯇꯥꯎꯔꯦ ꯆꯝꯐꯨꯠ ꯑꯝ ꯇꯧꯔꯦ ꯐꯖꯅ ꯆꯥꯒꯔꯦ
ꯑꯁ ꯑꯗꯨꯗꯤ ꯏꯔ‌ꯣꯝꯕꯥ ꯃꯆꯜ ꯅꯠꯇꯦꯅꯦ ꯍꯥꯏꯗꯤ ꯊꯥꯏꯅꯒꯤ ꯑꯩꯈꯣꯏꯒꯤ ꯌꯦꯟ ꯊ ꯑꯍꯟꯅ ꯌꯦꯟ ꯊꯣꯡꯕꯒ ꯆꯥꯕꯒꯨꯝꯕꯅꯤꯅꯦ ꯑ ꯑꯁ ꯑꯩꯈꯣꯏꯗꯤ ꯆꯥꯅꯤꯡꯉꯥꯏ ꯂꯩꯇꯗꯅ ꯌꯦꯟ ꯇꯧꯔꯦꯍꯦ
ꯑ ꯆꯥꯅꯤꯡꯉꯥꯏ ꯂꯩꯇꯕ ꯃꯐꯝꯗ ꯂꯥꯛꯅꯤꯡꯈ꯭ꯔꯦꯗ
ꯂꯅ ꯐꯠꯇ ꯃꯥꯂꯦꯨ ꯐꯥꯏꯗ
ꯑꯗꯨꯃꯥꯏꯅ ꯊꯣꯡꯒꯗꯕ ꯅꯨꯃꯤꯠ ꯑꯗ
ꯎꯝ ꯍꯥꯏꯔꯛꯀꯦ ꯍꯥꯏꯔꯀꯦ ꯅꯪ ꯑꯩꯈꯣꯏꯗ ꯂꯥꯛꯄ ꯌꯥꯗꯣꯏꯔꯣ
ꯌꯥꯅꯤ ꯀꯩꯅꯣ ꯑꯦꯅꯤ ꯇꯥꯏꯝ ꯅꯪ ꯀꯅꯥ ꯀꯅꯥ ꯂꯩꯔꯤꯨꯅꯣꯏ ꯌꯨꯝꯗ ꯍꯧꯖꯤꯛ
ꯍꯧꯖꯤꯛꯁꯦ ꯑꯩꯈꯣꯏ ꯃꯥꯕꯨꯗꯤ ꯒꯨꯍꯥꯇꯤ ꯆꯠꯈ꯭ꯔꯦ ꯁ ꯃꯅꯥ ꯗꯤ ꯑꯩꯈꯣꯏ ꯏ ꯄꯅꯦ ꯑꯩꯅꯦ ꯑꯗꯨꯗꯤ ꯑꯩꯈꯣꯏ ꯑꯍꯨꯝ ꯑꯃꯅꯦ ꯑꯩꯈꯣꯏ ꯏꯅꯥꯎꯄꯥꯅꯦ ꯈꯣꯏꯕꯣꯛꯅꯦ ꯄꯨꯟꯅ ꯂꯩꯌꯦ
ꯅꯣꯏ ꯅꯣꯏꯅꯄꯥꯗꯤ ꯑ ꯍꯥꯏꯑꯣ ꯍꯥꯏꯔꯣ
ꯃꯈꯣꯏ ꯅꯥꯎ ꯄꯥꯗꯦ ꯍꯧꯖꯤꯛ ꯃꯥꯁꯇ ꯒ꯭ꯔꯦꯖꯨꯦꯁꯟ ꯇꯧꯔꯤ ꯑꯗꯤ ꯍꯇꯛ ꯃꯆꯤꯟꯗꯒꯤ ꯃꯥꯁꯦ ꯀꯣꯆꯤꯡ ꯑꯃꯗꯤ ꯊꯥꯔꯤꯌꯦ
ꯑꯗꯨ ꯌꯨꯝꯗꯒꯤꯩ ꯆꯠꯄ꯭ꯔꯥ ꯅꯠꯇ꯭ꯔꯒꯅ ꯍꯣꯁꯇꯦꯜ ꯔꯦꯟꯇ ꯀꯩ ꯗꯦꯠ ꯀꯌꯥꯗꯒꯤꯩ ꯆꯠꯇꯣꯏꯅꯣ
ꯑꯣ ꯍꯧꯖꯤꯛ ꯗꯦꯠꯁꯦ ꯃꯥꯦꯖꯤꯛ ꯉꯁꯤꯗꯒꯤ ꯍꯧꯅ ꯀꯣꯆꯤꯡ ꯆꯠꯂꯦꯕ ꯑꯗ ꯀꯩ ꯍꯥꯏꯅꯤ ꯔꯦꯟꯇ ꯔꯦꯟꯇ ꯊꯝꯒꯦꯅ ꯇꯧꯕ ꯍꯥꯏꯇꯥꯔꯦ ꯍꯇ ꯊꯥꯡꯝꯕ ꯑꯣ ꯁꯤꯁ ꯇꯒꯤꯗꯤ ꯃꯇꯨꯡꯗ ꯑꯉꯥꯡ ꯑꯃ ꯃꯥꯗꯣ ꯃꯣꯏꯒꯤ ꯍꯧꯖꯤꯛꯀꯤ ꯀꯣꯆꯤꯡ ꯁꯦꯟꯇꯔꯗꯨꯒꯤ ꯃꯄꯨꯗꯣ
ꯎꯝ
ꯄꯄꯨꯗꯣ ꯃꯥꯒꯤ ꯍꯣꯁꯇꯦꯜꯒꯨꯝꯕ ꯔꯦꯟꯀꯨꯝꯕ ꯍꯥꯡꯕ ꯃꯥꯜꯂꯦꯕ ꯑꯗ ꯑꯉꯥꯡꯗꯣ ꯍꯧꯖꯤꯛ ꯒ꯭ꯔꯦꯟꯗ ꯂꯩꯕ ꯑꯁ ꯑꯩꯈꯣꯏ ꯊꯥꯏꯅ ꯇꯤꯟꯅꯔꯛꯄ ꯖꯦꯛꯁꯟꯗ ꯍꯣꯡꯕ꯭ꯔꯥ ꯂꯥꯏ ꯌꯦꯛꯄ ꯍꯩꯕꯗ ꯑꯗꯨ ꯑꯗꯨ ꯃꯥꯒꯤꯦ ꯃꯒꯤꯔꯤꯑꯇꯅꯦꯦꯕ
ꯎꯝ
ꯃꯥꯒꯤ ꯑꯉꯥꯡꯗꯨꯗꯤ ꯍꯧꯖꯤꯛꯇꯣ ꯑꯣꯖꯥꯒꯤ ꯃꯅꯥꯛꯇ ꯆꯠꯂꯅꯤ ꯗꯦꯠ ꯁꯤꯛꯁꯀꯤ ꯃꯇꯨꯡꯗ ꯑꯗꯣ ꯍꯧꯖꯤꯛ ꯃꯥꯒꯤ ꯀꯥ ꯍꯥꯡꯍꯧꯗꯣꯏꯗꯣ ꯑꯩꯈꯣꯏ ꯏꯅꯥꯎꯄꯥꯅ ꯂꯩꯔꯅꯦꯅ ꯇꯧꯔꯤ
ꯑꯠꯆꯥ ꯑ ꯃꯣꯏ ꯄꯩꯁꯥ ꯗꯤꯄꯣꯖꯤꯠ ꯅꯨꯡꯕꯣꯖꯤꯠꯇꯤ ꯀꯌꯥ ꯀꯌꯥ ꯄꯤꯌꯣ ꯈꯣꯠꯂꯣ ꯍꯥꯏꯅꯒꯦ
ꯌꯥꯝ ꯆꯥꯎꯥꯎ ꯏꯗ ꯇ ꯁꯤ ꯔꯨꯄꯥꯜ ꯁꯤꯡ ꯍꯍꯃꯥꯏꯌꯦ ꯑꯦ ꯑꯦꯅꯤꯅ ꯂꯨꯄꯥ ꯂꯤꯁꯤꯡ ꯑꯅꯤ ꯍꯥꯏꯌꯦ ꯑ ꯂꯩꯕꯗꯤ ꯅꯨꯡꯉꯥꯏꯗꯧꯗꯤ ꯃꯥꯜꯂꯦ ꯏꯁꯤꯡ ꯃꯥꯏꯁꯤꯡ ꯀꯩꯗꯒꯤ ꯑꯩꯈꯣꯏꯒꯤ ꯀꯩ ꯍꯥꯏꯅꯤ ꯑ ꯂꯩꯐꯝ ꯆꯥꯐꯝ ꯑꯗꯨꯝ ꯂꯝꯕꯤ ꯊꯣꯡꯗꯤ ꯑꯗꯨꯝ ꯅꯨꯡꯉꯥꯏꯔꯦ ꯍꯥꯏꯇꯥꯔꯦ
ꯍꯣꯏ ꯀꯣꯏꯂꯥꯁ ꯊ ꯇꯥꯏ ꯃꯣꯏ ꯂꯩꯛꯇ꯭ꯔ
ꯍꯣꯏ ꯑꯗꯨꯃꯥꯏꯅ ꯊꯥꯏꯗꯤ ꯍꯥꯏꯌꯦ ꯄꯁꯜꯂꯣꯏ ꯆꯥꯡ ꯂꯩꯦꯔꯝꯕ ꯑꯗꯨꯅꯦ
ꯑꯣ ꯑꯣ ꯅꯣꯏ ꯅꯍꯥꯟ ꯑꯗꯨꯝ ꯌꯦꯡꯉꯨꯗ꯭ꯔꯥ
ꯑꯦ ꯀꯨꯏꯌꯦꯦ ꯉꯥꯏꯍꯥꯛ ꯌꯦꯡꯕ ꯆꯠꯂꯨꯌꯦ ꯑꯗꯨꯗꯒꯤ ꯇꯧꯔꯒ ꯍꯜꯂꯛꯑꯦ ꯇꯣꯞ ꯇꯣꯞꯄ ꯔꯦꯟ ꯂꯩ ꯑꯗꯨ ꯑꯠꯇ꯭ꯔꯦ
ꯑꯆꯥ ꯍꯣꯏ ꯃꯃꯟ ꯗꯨꯒ ꯍꯤꯔꯨꯔꯗꯤ ꯌꯕꯨ
ꯎꯝ ꯃꯇꯝꯁꯦ ꯑꯗꯨꯝ ꯑꯍꯣꯡꯕ ꯂꯥꯛ ꯄꯅꯤꯅ ꯀꯣ ꯑꯗꯨ ꯃꯥꯥꯏꯇꯧꯋꯦ ꯑꯁ ꯍꯣꯏꯅꯒ ꯑꯔꯨꯅꯥꯆꯜ ꯆꯠꯄꯒꯗꯨ ꯌꯥꯝ ꯅꯨꯡꯉꯥꯏꯕꯅꯤꯅꯦ
ꯅꯨꯡꯉꯥꯏ ꯑꯁ ꯑꯩ ꯆꯠꯅꯤꯡꯉꯤꯕ ꯑꯃꯨꯛꯀꯥꯖꯨ ꯄꯩꯁꯥ ꯂꯩꯔꯀꯥꯟꯗ ꯆꯠ ꯂꯥꯙꯥꯛ ꯀꯨꯝꯕꯥ ꯁꯨꯝꯂꯥꯒꯨꯝꯕꯗ ꯆꯦ
ꯑꯥ
ꯑꯣꯏ
ꯆꯜ ꯆꯠꯄꯒꯤ ꯀꯔꯤ ꯑꯃ ꯂꯩꯌꯦ ꯇ꯭ꯔꯤꯞ ꯑꯃ ꯂꯩꯔꯤꯌꯦ ꯅꯕꯦꯝꯕꯔ ꯗꯤꯁꯦꯝꯕꯔ ꯑꯗꯨꯋꯥꯏꯗ ꯑꯩꯈꯣꯏꯒꯤ ꯗꯤꯋꯥꯂꯤꯒ ꯂꯣꯏꯔꯛꯄ ꯇꯥꯏꯃꯤꯡꯗꯣ ꯑꯗꯨꯗꯗꯤ ꯁ ꯊ ꯍꯥꯎ ꯅꯅꯤꯗꯅꯔꯒꯥꯎ ꯈ ꯀ ꯄ ꯑ ꯑꯗꯨꯃꯥꯏꯅ ꯗꯤꯋꯥꯂꯤ ꯑꯗꯨꯗꯥꯏꯗ ꯆꯠꯁꯦ
ꯆꯠꯁꯦ ꯆꯠꯁꯦ
ꯑ ꯀꯡꯁꯦ ꯍꯟꯊꯛꯥ ꯀꯃꯥꯏꯅ ꯇꯧꯁꯦꯕ
ꯈꯪꯗꯦ ꯀꯥꯟꯗꯣ ꯑꯩꯁ ꯃꯃꯥꯡꯁꯦ ꯍꯧꯗꯦ ꯃꯣꯏ ꯗꯤꯕꯤꯌꯥ ꯍꯣꯏ ꯌꯥꯝ ꯃꯣꯏ ꯈꯦꯁꯤ ꯌꯥꯝ ꯄꯨꯔꯛꯇ ꯆꯅꯥ
ꯑ ꯈꯦꯁꯤ ꯌꯥꯝ ꯇꯧꯕꯅꯦ
ꯎꯝ ꯀ ꯀꯥꯡꯗꯦꯠ ꯀꯌꯥ ꯇꯥ ꯀꯦ ꯍꯟꯗꯛ
ꯈꯪꯗꯦ ꯖꯨꯂꯥꯏ ꯖꯨꯂꯥꯏꯗꯗꯤ ꯇꯥꯏꯌꯦ ꯅꯥꯗꯦ ꯍꯥꯏꯕꯅꯦ
ꯑꯣ ꯑꯩꯖꯨꯟ ꯅ ꯃꯥꯟꯂꯨꯔꯦ ꯖꯨꯂꯥꯏꯗ ꯑꯣꯏꯔ
ꯑꯣ
ꯈꯦꯆ ꯆꯥꯒꯦ ꯍꯥꯏꯔꯣꯏꯔꯦ ꯀꯩꯗ꯭ꯔꯥ ꯈꯦꯆ ꯄꯤꯖꯒꯗ꯭ꯔꯥ ꯄꯤꯖꯔꯣꯏꯗ꯭ꯔꯥꯈꯣꯏ
ꯍ ꯎ ꯂꯝ ꯀꯣꯏꯕꯁꯦ ꯒꯤ ꯅꯨꯡꯉꯥꯏꯕꯅꯤꯀꯣ ꯃꯇꯝꯗꯨꯗ ꯍꯧꯖꯤꯛꯇꯤ ꯂꯣꯏ ꯂꯥꯞꯊꯣꯛꯅꯔꯕꯅꯤꯅ ꯑꯃꯜ ꯑꯃꯅ ꯀꯔꯤ ꯀꯔꯤ ꯀꯅꯣꯗꯤ ꯈꯪꯗ꯭ꯔꯦ
ꯑꯗꯨꯗꯒꯤ
ꯃꯣꯏꯔꯥꯡꯒꯤ ꯀꯩ ꯑꯃ ꯍꯥꯏꯇꯥꯔꯅꯦ ꯍꯟꯇꯛ ꯅꯧꯅ ꯑꯦꯚꯔꯇꯥꯏꯁ ꯀꯌꯥꯛ ꯀꯟꯅ ꯐꯦꯁꯕꯨꯛꯇ ꯇꯧꯕꯗꯣ
ꯊꯣꯏꯕꯤꯅ ꯁꯥꯞꯇꯅꯕ ꯎ ꯍꯥꯏꯗꯨꯔꯥ
ꯍꯥꯏꯦ ꯊꯣꯛ ꯀꯩ ꯍꯥꯏꯕ ꯃꯣꯏ ꯃꯣꯏꯔꯥꯡ ꯌꯦꯟ
ꯑꯣ ꯄꯥꯏꯕꯤ
ꯍ ꯜ ꯍꯣꯏꯅ ꯀꯩ ꯇꯧꯕꯗꯣ
ꯎꯝ ꯃꯣꯏꯒꯤꯗꯤ ꯍꯥꯏꯕ ꯈꯩꯅꯚꯥꯏꯗꯥꯗ
ꯄꯕꯤꯟꯃ ꯀ ꯅ ꯇꯃꯣ ꯑ ꯍꯣꯏ ꯄ꯭ꯔꯕꯤꯟꯒꯤ ꯍꯣꯏ ꯃꯥꯅꯦ ꯃꯥꯅꯦ ꯃ ꯃꯥ
ꯎꯝ
ꯑꯍꯤꯡꯒꯂꯑꯗꯤ ꯅꯨꯡꯉꯥꯏꯔꯣꯏꯗ꯭ꯔꯣ
ꯎꯉ ꯌꯒꯣ ꯃ ꯌꯒꯣ ꯃ ꯇꯒꯅꯤ ꯌꯥꯝ ꯀ ꯀ꯭ꯂꯣꯁ ꯑꯣꯏꯏ
ꯑ ꯄ꯭ꯔꯕꯤ꯭ꯟ ꯍꯥꯏꯖ ꯑꯅꯤ ꯁꯨꯕꯅꯤꯀꯣ
ꯃꯤ ꯈꯔ ꯀꯧꯕꯧꯕꯗꯣ ꯅꯠꯇꯕ꯭ꯔꯥ ꯍꯥꯏꯖ
ꯅꯠꯇꯦ ꯃꯤ ꯈꯔ ꯉꯧꯔ ꯂꯋꯥꯏ ꯈꯔ ꯇꯥꯡꯕꯗꯣ
ꯍꯣꯏ ꯍꯣꯏ ꯑꯣ ꯈꯔ ꯋꯥꯡꯕꯗꯣ
ꯍꯣꯏ ꯀ ꯊꯗ ꯃꯤ ꯐꯥꯔꯒ ꯀꯩ ꯇꯧꯕꯗꯣ ꯅꯠꯇꯦ ꯃꯁꯛ ꯐꯖꯕꯗꯣ ꯅꯠꯇꯦꯀꯣ
ꯀꯔꯝꯕ ꯄꯕꯤ ꯅꯥ ꯍꯥꯏꯒꯦ ꯑꯗꯨꯗꯤ
ꯄ꯭ꯔꯣꯕꯤꯟ ꯄ꯭ꯔꯣꯕꯤꯟ ꯍꯥꯏ ꯑꯃꯅ ꯂꯋꯥꯏ ꯇꯥꯡꯕ ꯃꯍꯥꯛ ꯑꯃꯅ ꯃꯁꯛ ꯐꯖꯕ ꯅꯨꯄꯤ ꯃꯁꯛ ꯐꯖꯕ ꯀꯣꯏꯕꯗꯣ
ꯑꯥ ꯃꯁꯛ ꯈꯔ ꯐꯖꯕ ꯃꯤꯒ ꯈꯔ ꯉꯧꯕꯗꯨ ꯃꯤ ꯍꯥꯏꯖꯦ
ꯑꯗꯨꯗꯅꯠꯇꯦ ꯑꯗꯨꯅ ꯐꯠꯇꯕ ꯑꯃ ꯂꯩꯕ ꯄ꯭ꯔꯕꯤꯟ ꯑꯗꯨꯅ ꯕꯤꯁꯦꯝ ꯃꯣꯏꯔꯥꯡꯒꯤ ꯃꯄꯥꯗꯣ ꯑꯣꯖꯥ ꯑꯣꯏꯕꯅꯦ ꯑꯗꯨꯅ ꯑꯗꯨꯅꯗꯤ ꯃꯌꯥꯝꯕ ꯑꯃ ꯒꯥꯏꯗ ꯇꯧꯕꯅꯤ ꯑꯗꯨ ꯑꯦꯝ ꯌꯨꯗꯀꯣ ꯑꯣꯖꯥ ꯑꯣꯏ ꯍꯥꯏꯕꯅꯤꯅꯦ ꯑꯗꯨꯒꯤ ꯍꯦꯛ ꯃꯌꯥꯝꯕ ꯑꯗꯨ ꯃꯣꯏ ꯍꯣꯝ ꯏꯁꯇꯦ ꯇꯧꯋꯤ ꯑꯗꯨꯃꯥꯏꯅ
ꯎꯝ ꯆꯠꯅꯤꯡꯉꯤ ꯑꯩꯈꯣꯏ ꯗꯥꯗꯤ ꯆꯥꯖꯔꯨ ꯍꯧꯔ ꯂꯩꯕꯅꯦ ꯑꯩꯈꯣꯏ ꯀꯥꯡꯕꯨꯗꯣ
ꯑꯁ ꯑꯩꯈꯣꯏ ꯑꯩꯈꯣꯏ ꯀꯥꯡꯒꯨꯁ ꯒ꯭ꯔꯨꯞꯇ ꯃꯦꯁꯦꯖ ꯊꯥꯕ ꯀꯥꯟꯗ ꯑꯃꯨꯛ ꯍꯟꯅꯔꯛꯇꯦꯅꯦ ꯇꯜꯂꯤꯅꯤ ꯀꯥꯏꯅꯤ
ꯑꯩꯗꯤ ꯑꯃꯨꯛ ꯑꯩꯅ ꯍꯧ ꯍꯧ ꯇꯧꯕ ꯇꯟꯕ ꯅꯪꯉꯣꯟꯗ ꯑꯣꯏꯕ ꯍꯥꯏ ꯋꯥꯅꯤꯀꯣ ꯄꯩꯁꯥ ꯅꯨꯡꯁꯥꯗꯣ ꯌꯥꯝꯅ ꯂꯩꯕꯅ ꯆ ꯇꯅꯤꯅꯅꯦ ꯍꯥꯏꯗꯤ ꯄꯩꯁꯥꯗꯨ ꯄꯥꯏꯕꯖꯥꯅꯤ ꯑꯗꯨꯝ ꯑꯦꯟꯖꯣꯏ ꯇꯧꯕꯗꯣ ꯄꯥꯝꯕ ꯄꯩꯁꯥꯗꯣ ꯌꯥꯝ ꯃꯣꯏꯔ ꯆꯠꯁꯦ ꯍꯥꯏꯕ ꯄ ꯁꯤꯒꯗꯤ ꯌꯥꯝꯅ ꯄꯥꯏꯗꯦ ꯌꯥꯔꯣ
ꯄꯥꯏꯌꯦ
ꯑꯗꯨꯗꯤ ꯍꯣꯝ ꯏꯁꯇꯦꯒꯤ ꯂꯨꯄꯥ ꯆꯥꯝꯃꯉꯥ ꯆꯥꯝꯃꯉꯥꯗꯤ ꯂꯧꯈ꯭ꯔꯅꯤ ꯆꯥꯕ ꯊꯛꯄꯒꯤ ꯄꯩꯁꯥꯗꯣ ꯂꯨꯄꯥ ꯆꯥꯝꯃꯉꯥꯃꯨꯛ ꯑꯗꯨꯝ ꯆꯪꯗꯦꯕ ꯑꯗꯨꯗ ꯍꯥꯏꯗꯤ ꯆꯥꯕ ꯊꯛꯄ ꯍꯥꯏꯕꯗꯤ ꯍꯤꯗ ꯇꯣꯡꯊꯣꯛ ꯇꯣꯡꯁꯤꯟ ꯑꯗꯨ ꯑꯇꯥ ꯆꯪꯕꯅꯦꯕ ꯄꯩꯁꯥ ꯃꯌꯥꯝ ꯆꯪ ꯃꯅꯦ
ꯎꯝ ꯅꯣꯡ ꯐꯥꯗꯪꯁꯨ ꯑꯣꯏꯊꯣꯛ ꯞꯄ ꯌꯥꯏ ꯑꯗꯨꯣ ꯇꯨꯡꯁꯤꯜꯂꯣꯀꯣ ꯆꯠꯍꯂꯣꯀꯣ
ꯍꯣꯏ ꯍꯣꯏ ꯌꯥꯏ ꯑꯗꯨꯕꯨꯗꯤ ꯑꯗꯨꯕꯨꯗꯤ ꯌꯥꯏꯗ ꯆꯠꯁꯦ ꯇ ꯃꯣꯏꯌꯥꯝ ꯃꯥꯟꯅꯔꯗꯤ ꯅꯝ ꯑꯦꯗꯖꯁ ꯇꯧꯅꯔ ꯆꯠ ꯌꯥꯕ ꯄꯣꯠꯅꯤ
ꯀꯥꯡꯁꯨ ꯀꯨꯁꯜꯂꯛꯇ꯭ꯔꯦ ꯀꯥꯡꯁꯨ ꯀꯨꯁꯜꯂꯛꯇ꯭ꯔꯦ ꯀꯣꯏꯕꯂꯥ ꯑꯃ ꯁꯨꯃꯥꯏꯅ ꯇꯧꯕ
ꯑꯁ ꯀꯥꯡ ꯀꯣꯏꯕꯗꯤ ꯑꯝꯇ ꯆꯠꯆꯗ꯭ꯔꯤꯔꯥ ꯅꯣꯏ ꯑꯗꯨꯗ ꯀꯤꯍꯣꯝ ꯆꯂꯥꯛꯀꯦ ꯀꯤꯍꯣꯝ ꯆꯁꯦ
ꯂꯥꯛꯑꯣ ꯂꯥꯛꯑꯣ ꯑꯩꯈꯣꯏ ꯆꯥꯁꯦ ꯑꯩꯈꯣꯏ ꯁꯔꯝꯗ ꯆꯥꯁꯦ ꯂꯥꯛꯑꯣ
ꯍꯣꯏ ꯀꯤꯍꯣꯝ ꯑꯣꯏꯅ
ꯍꯟꯗꯛ ꯀꯤꯍꯣꯝ ꯀꯤꯍꯣꯝ ꯆꯥꯐꯝꯒꯤꯗꯤ ꯑꯍꯥꯎ ꯉꯥꯛꯇꯣꯏꯗꯤ ꯀꯩꯅꯣ ꯁꯤꯒꯤ ꯊꯧꯕꯥꯜꯒꯤ ꯑꯃ ꯅꯣꯡꯃ ꯆꯥꯔꯨꯕꯗ ꯍꯪꯕ꯭ꯔꯥ
ꯑꯥ
ꯑ ꯊꯧꯕꯥꯜ ꯀꯤꯌꯥꯝꯒꯤ ꯑꯃ ꯊꯧꯖꯤꯜꯂꯒ ꯂꯩꯕꯗꯣ
ꯑ ꯀꯤꯌꯥꯝ ꯅꯠꯇꯦ ꯑꯩ ꯈꯪꯉꯤ ꯄ ꯀꯩꯅꯣꯗꯣ ꯑ ꯀꯩ ꯂꯝꯕꯤ ꯑꯃ ꯄꯥꯡꯉꯗꯨꯣꯏꯅꯤ
ꯂꯝꯕꯤ ꯃꯄꯥꯟꯗ ꯎꯝ ꯋꯥꯏ ꯑꯃꯅꯤꯜꯂꯤꯕꯅꯦ ꯑꯗꯨ ꯄꯨꯟꯅ ꯆꯥꯃꯤꯟꯅꯔꯦ ꯚꯥꯗꯣꯛ ꯂꯥꯛꯑꯣ ꯄꯨꯟꯗꯕꯁꯨ ꯀꯨꯏꯔꯦ ꯂꯝ ꯀꯣꯏꯗꯕꯁꯨ ꯀꯨꯏꯔꯦꯀꯣ ꯎꯝ ꯑꯣ ꯐꯔꯦ ꯐꯔꯦ ꯏꯇꯥꯎ ꯂꯝꯖꯦꯜ ꯇꯥꯅꯖꯤꯀꯣ
ꯁꯥꯟꯅꯖꯦ ꯁꯥꯟꯅꯖꯦ ꯅꯪ ꯅꯪ ꯗꯦꯠ ꯀꯌꯥ ꯗꯦꯠ ꯁꯤꯛꯁ ꯁꯚꯦꯟ ꯉꯁꯤ ꯁꯤ ꯉꯁꯤ ꯗꯦꯠ ꯐꯣꯔ ꯅꯠꯇ꯭ꯔꯣ ꯐꯥꯏꯚ ꯁꯤꯛꯁ ꯅꫭꯏ ꯅꯅꯥꯎꯄꯒꯤꯗꯣ ꯗꯦꯠ ꯁꯤꯛꯁ ꯍꯣꯡꯗꯣꯛꯅꯤ ꯍꯥꯏꯕ ꯅꯠꯇ꯭ꯔꯣ ꯔꯦꯟꯇꫭ ꯃꫭꯏꯒꯤꯗꫭ
ꯍꫭ-ꯍꫭ-ꯍꫭ-ꯍꫭ ꯑꯥ
ꯎꯝ ꯍꯣꯏ ꯑꯗꯨ ꯑꯗꯨ ꯑꯗꯣ ꯍꯥꯏꯒꯠꯂꯛꯄꯗꯗꯤ ꯍꯥꯏꯔꯛꯑꯣ ꯚꯏ ꯊꯦꯡꯅꯔꯖꯤ ꯁꯣꯏꯗꯕꯤꯗ ꯑꯣꯀꯦ ꯑꯣꯀ ꯍꯣꯏꯨ ꯒꯨꯠ ꯅꯥꯏꯠ ꯒꯨꯠ ꯅꯥꯏꯠ ꯇꯨꯝꯊꫭꯛꯑꫭ ꯇꯨꯝꯊꫭꯛꯑꫭ ꯎꯝ ꯎꯝ ꯎꯝ ꯎꯝ ꯊꯝꯃꯦꯀꯣ ꯑꯣ ꯑꯣ